ꯍꯦꯜꯦꯜꯂꯣ
ꯆꯣꯔꯕꯨ
ꯆꯥꯛ ꯆꯔꯦ
ꯀꯩ ꯆꯥꯛ ꯁꯥꯥꯔ ꯀ
ꯑ ꯑꯣ ꯃꯔ
ꯄꯔ ꯇꯣꯡꯕ ꯑꯩꯁꯨ ꯇꯟ ꯃꯔꯤ ꯍꯧꯔꯒ ꯆꯥꯥꯁꯜꯂꯦ ꯀꯩꯅꯣꯒ ꯃꯥꯏꯔꯦꯟꯗꯣꯡꯉꯒ ꯠ ꯃꯤꯊꯔꯦꯅꯨꯡꯁꯤꯔꯛꯄꯣꯗ ꯃꯤꯃꯤꯠ ꯀꯗꯣ
ꯑ
ꯑ ꯍꯥꯡ ꯃꯣꯏ ꯑꯗꯨꯝ ꯂꯥꯛꯇ꯭ꯔꯣ ꯃꯥꯜꯂꯦ
ꯎꯝ ꯑꯩ ꯑꯗꯨꯝ ꯇꯣꯡꯃꯕ ꯋꯥꯅ ꯑꯩꯗꯣ ꯉꯔꯥꯡ ꯑꯃꯨꯛ ꯀꯩꯅꯣ ꯇꯧꯋꯦꯕ ꯆꯠ ꯀꯣꯏꯕ ꯆꯠꯇꯂꯨꯔ ꯍꯜꯂꯛꯑꯒ ꯕꯣꯕꯣꯛ ꯈꯣꯏꯗ ꯑꯃꯨꯛ ꯆꯠꯂꯕ ꯑꯩꯁ
ꯑꯣꯟꯅ ꯍꯕꯒ ꯂꯝꯂꯝ
ꯑ ꯀꯗꯥꯅ ꯏꯗꯤ ꯆꯉ ꯉꯔꯥꯡꯗ ꯑꯩꯈꯣꯏꯐꯥꯎ ꯄꯤꯖꯅꯤꯡꯉꯦꯅ ꯑꯃꯨꯛ ꯊꯤꯜ
ꯏꯠꯂꯤꯁ ꯑꯗꯨꯣ ꯑꯝꯇ ꯆꯥꯗ꯭ꯔꯦ ꯅꯍꯥꯟꯗꯤ ꯄꯦꯡꯕꯥꯅꯤꯁꯥꯏ ꯍꯥꯎꯋꯦ ꯑꯗꯨꯝ
ꯑꯁ ꯑꯦꯂꯤꯁꯥꯗꯣ ꯃꯥꯏ ꯃꯍꯥꯎ ꯃꯔꯨꯗꯤ ꯌꯥꯝ ꯌꯥꯎꯋꯦꯕꯀꯣ ꯑꯗꫭ ꯃꯥꯒꯤ ꯑꯥ ꯇꯣꯉꯥꯟꯕ ꯃꯍꯥꯎ ꯑꯃ ꯌꯥꯎꯋꯀꯣ ꯉꯍꯥ ꯑꯇꯩꯒ ꯃꯥꯟꯅꯗꯕ ꯍꯥꯎꯋꯦꯕ ꯉꯥꯗꯣ ꯑꯍꯥꯎꯕ ꯉꯥ ꯑꯣꯏꯌꯦꯕ
ꯑꯗꯨ ꯅꫭꯏꯕ ꯀꯥꯏꯗ ꯂꯩꯔꯛꯀ‌ꯦ
ꯈꯪꯗꯤꯌ‌ꯦ ꯑꯁ ꯀꯦꯖꯤꯗ ꯂꯤꯁꯤꯡ ꯑꯃ ꯆꯥꯇ꯭ꯔꯦꯠꯅꯦ
ꯐꯃ ꯆꯥꯗ꯭ꯔꯦ ꯍꯥꯏꯕ ꯑꯗꫭ ꯑꯩ ꯍꯥꯏꯗꯤ ꯃꯇꯣꯡ ꯐ꯭ꯂꯦꯁꯇꯒꯤ ꯂꯩꯕ꯭ꯔꯥ
ꯈꯪꯗꯤꯌꯦ ꯃꯥ ꯀꯥꯗꯥꯏꯗꯩꯔꯤꯅꯣꯗꯤ
ꯃꯊꯪꯗ ꯍꯪꯉꯨ ꯕꯕꯥꯗ ꯍꯥꯏꯕꯗꯤ ꯕꯖꯥꯔꯗꯩ ꯂꯩꯔ ꯋꯥꯔꯤ ꯕꫭꯕꯀꯣ
ꯎꯝ
ꯃꯇꯣꯡ ꯐ꯭ꯔꯦꯁꯇꯁꯨ ꯌꯣꯟꯕꯅꯤ ꯃꯇꯣ ꯐ꯭ꯔꯦꯁꯁꯨ ꯈꯪꯉꯤꯗꯅ
ꯑꯥꯎ ꯈꯪꯉꯦ
ꯑꯗꯗꯤ ꯌꫭꯟꯕꯅ‌ꯦꯕ
ꯑꯥ
ꯂꯨꯄꯥ ꯂꯤꯁꯤꯡ ꯑꯃ ꯀꯩꯌꯥ ꯄꯤꯕ
ꯆꯥꯇꯄꯦꯠ ꯀꯦꯖꯤꯗ
ꯇꯥꯎꯔ ꯊꫭꯡꯉꯤꯔꫭ
ꯇ
ꯑꯩ ꯑꯃꯇꯥ ꯆꯗꯔꯤꯌ‌ꯦ
ꯑꯁ ꯑꯗꯨ ꯉꯥꯗꯤ ꯃꯔꯨ ꯈꯨꯨꯏ ꯌꯥꯎ ꯑꯃ
ꯀꯦ ꯌꯥ
ꯃꯔꯨ ꯃꯀꯨꯞ ꯃꯀꯨꯞ ꯑꯣ ꯃꯌꯥꯝ ꯌꯥꯎꯕꯗꯣ
ꯑ ꯍꯥꯎꯗꯤ ꯍꯥꯎꯕꯔꯥꯕ ꯍꯥꯏꯗꯤ ꯉꯥ ꯑꯃ ꯃꯍꯥꯎ ꯍꯥꯏꯕ ꯑꯃ ꯂꯩꯗꯅ
ꯍꯣꯏ ꯍꯥꯎꯋꯦ ꯑꯗꯨꯗꯤ ꯑꯇꯩ ꯃꯥꯟꯅꯗ‌‌ꯦ
ꯍꯣꯏ ꯆꯪꯖꯗꯔꯤꯃꯤꯅ ꯈꯪꯖꯗꯔ‌ꯦ ꯃꯤꯗꯤ ꯃꯤꯗꯤꯌꯥꯗ‌ꯦꯀꯣ ꯃꯤꯗꯤ ꯏꯂꯤꯁꯥꯒ ꯆꯥꯏꯀꯣ ꯎ
ꯍꯥꯎ ꯍꯥꯎꯕꯅ‌ꯦ ꯇ‌ꯦꯁ ꯇꯧꯋꫭ
ꯆꯥꯒꯦ ꯑꯩ ꯆꯥꯁꯦꯅ ꯍꯥꯏꯅ‌ꯦ ꯑꯈꫭꯏꯕꯥ ꯂꯥꯛꯑꯀꯥꯟꯗ ꯆꯥꯔꯛꯑꯒꯦ ꯑꯃ ꯗꯣ ꯀꯩꯅꫭ ꯇꯧꯋ‌ꯦꯕ ꯄꯦꯡꯕꯥꯁꯨ ꯄꯦꯡꯕꯥꯁꯨ ꯇꯥꯡꯉꯦꯕ ꯀꯤꯂꯣ ꯀꯩꯅꯣꯗꯅꯦ ꯄꯋꯥꯗ ꯆꯅꯤꯌꯥꯡꯈꯩꯔꯥ ꯍꯥꯟ ꯄꯦꯡꯕ ꯂꯤꯁꯤꯡ ꯑꯃ ꯑꯗꯨꯝ ꯃꯌꯥꯅꯦꯕꯀꯣ ꯑꯗꯨꯁꯨ ꯍꯥꯎꯁꯨ ꯍꯥꯎꯋꯦ ꯑꯗꯨꯗ ꯆꯥꯕ ꯍꯥꯏꯁꯤꯗꯤ ꯆꯥꯗ꯭ꯔꯤꯕ ꯄꯣꯠꯇꯨꯕꯨ ꯆꯥꯒꯗꯕꯅꯤ ꯇꯦꯁ ꯇꯧꯔꯒ ꯅꯠꯇ꯭ꯔꯅꯦ
ꯃꯥꯅꯉꯗ
ꯁꯤꯒꯔꯒ ꯍꯥꯜꯂꯛꯑ ꯆꯗꯧ ꯅꯠꯇ‌ꯦ ꯍꯥꯏꯕ
ꯑꯗꯨ ꯁꯤ ꯍꯥꯏꯔ ꯍꯥꯏ ꯀ ꯑꯗꯨ ꯄꯥꯎꯠꯇ
ꯑꯁ ꯀꯅꯥꯅꯣ ꯆꯠꯅꯤꯡꯗꯣꯏꯅꫭ ꯑꯥ ꯑꯥ ꯁꯤꯗꫭꯔꯥ ꯀꯥꯟ ꯂꯥꯟꯗꯣꯔ ꯀꯥꯟꯗꯨꯗ ꯏꯕ‌ꯦꯝꯃ
ꯑꯗꯨꯅ‌ꯦ ꯍꯥꯏꯁꯦ ꯑꯗꯨ ꯁꯔꯛꯄꯗꯤ ꯍꯤꯡꯉꯩ ꯇꯦꯛ ꯇꯦꯛ ꯂꯥꯎꯔꯤꯉꯩ ꯆꯥꯍꯧꯕꯅꯥ ꯐꯩꯀꫭ ꯅꯨꯡꯁꯤ ꯆꯥꯟꯅꯅ
ꯐꯩ ꯈꯥꯟꯟꯅꯗꯕꯤꯗ ꯀꯩꯅꫭꯝꯇ ꯆꯥꯔꯁꯨ ꯃꯍꯥꯎ ꯂꯩꯗꯧ ꯃꯥꯟꯗ꯭ꯔꯥ ꯑꯗꯨꯗꯤ ꯀꯩꯅꯣ ꯇꯧꯕ꯭ꯔꯥ ꯎꯝ ꯑꯃ ꯑ ꯀꯔꯤꯕ ꯅꯪ ꯑꯍꯦꯂꯥꯗꯣ ꯈꯪꯕ꯭ꯔꯥ ꯑꯍꯦꯂꯥꯒꯤ ꯇꯥꯏꯞ ꯇꯧꯔꯝꯗꯧ ꯃꯥꯂꯤ ꯅꯪ ꯍꯥꯏ __ꯑꯩꯍꯦꯜꯂꯗꯨ ꯃꯔꯨ ꯌꯥꯝ ꯌꯥꯎꯕ ꯅꯪ ꯍꯦꯜꯂꯛꯑ ꯆꯥꯔꯕ
ꯎꯝ ꯆꯔ‌ꯦ
ꯃꯥꯍꯥꯎꯁꯨ ꯃꯥꯟꯅꯕꯔꯥꯕꯥ
ꯃꯍꯥꯎꯗꯤ ꯃꯥꯟꯅꯗꯦ ꯃꯍꯥꯎꯁꯦ ꯍꯪꯕ꯭ꯔꯥ ꯑꯃꯨ ꯀꯩ ꯍꯥꯏꯗꫭꯏꯅꯣ ꯔꯧꯒꯤ ꯃꯍꯥꯎꯁꯨ ꯇꯧꯋꯦ ꯑꯗꯒꯤ ꯑꯃ ꯇꯤꯟ ꯐꯤꯁꯀꯤ ꯃꯍꯥꯎꯁꯨ ꯇꯧꯋꯦ ꯑꯗꯨꯒ ꯈꯪꯗꯦ ꯍꯥꯎꯋꯦ ꯃꯥꯒꯤ ꯇꯣꯉꯥꯟꯕ ꯃꯍꯥꯎ ꯑꯃ ꯌꯥꯎꯖꯩ ꯃꯌꯥꯝ ꯃꯌꯥꯝꯒ ꯃꯥꯟꯅꯗꯕ ꯌꯥꯝ ꯀꯟꯅ ꯈ‌ꯦꯠꯅꯕꯗꯤ ꯅꯠꯇꯦꯕ ꯃꯍꯥꯎꯖ‌ꯦ ꯑꯗꯨ ꯑꯣꯏꯔꯒꯁꯨ ꯑ ꯑꯇꯩ ꯉꯥꯒ ꯃꯥꯟꯅꯅ ꯑꯗꯨꯝ ꯃꯍꯒꯤ ꯇꯥꯏꯞꯇ ꯇꯧꯕ ꯑꯃ ꯌꯥꯎꯋꯗ
ꯑꯗꯨ ꯅꯣꯏ ꯕꯥꯅ ꯊꯣꯡꯉꯁ ꯀꯩꯅꯣ ꯇꯧꯔꯤꯔꯕ ꯑꯃ ꯀꯔꯤꯒꯨꯝꯕ ꯀꯩꯅꯣ ꯇꯧꯕꯗꯣ ꯀꯥꯏ ꯍꯥꯏꯗꯣꯏꯅꯣ ꯑꯃ ꯇꯤꯜꯍꯧ ꯆꯅꯝ ꯊꯥꯛꯑ ꯊꯣꯡꯕ꯭ꯔꯥ ꯁꯨꯝ ꯍꯪꯉꯅꯤ
ꯀꯏ ꯀꯩ ꯀꯣ
ꯍꯥꯏꯗꯤ ꯃꯣꯏ ꯑꯅꯝꯕꯅ ꯃꯣꯏ ꯑꯅꯝꯕꯅ ꯀꯁꯥꯔꯒꯤ ꯃꯦꯟ ꯊꯥꯒꯠꯂꯛꯄꯗꯗꯤ ꯇꯤꯍꯧ ꯆꯅꯝ ꯊꯣꯡꯉꯒ ꯊꯥꯛꯇꯦꯗꯅ ꯄꯥꯟꯒꯨꯝꯕꯒ ꯊꯣꯡꯉꯗꯅ ꯑꯗ ꯑꯩꯅ ꯍꯥꯏꯕꯗꯤ ꯁꯨꯝ
ꯑ ꯑꯗꯨꯝꯕꯗꯤ ꯌꯥꯎꯥ ꯇꯧꯕꯗꯤ ꯌꯥ ꯑꯗꯨꯃꯥꯏꯅ ꯑ ꯀꯩ ꯊꯥꯕꯗꯤ ꯈꯪꯗ ꯀꯣ ꯑꯗꯨꯒ ꯉꯥ ꯑꯆꯕ ꯊꯣꯡꯕꯒꯤ ꯃꯑꯣꯡꯗꯤ ꯇꯧꯋꯦ ꯍꯥꯏꯗꯤ ꯑꯩꯈꯣꯏꯒꯤ ꯉꯥ ꯑ ꯇꯥꯕ ꯊꯧꯗꯣꯛ ꯑ ꯉꯥ ꯑꯃ ꯂꯩꯔꯨꯡ ꯉꯥ ꯀꯤꯂꯣ ꯑꯃ ꯒ꯭ꯔꯥꯎꯟ ꯆꯅꯤ ꯇꯥꯔꯔꯥ
ꯅꯤ ꯌꯥꯜꯔ ꯃ ꯂꯣꯏꯕ
ꯎꯝ ꯑꯅꯤꯗꯤ ꯐꯥꯔ ꯑ ꯑꯅꯤ ꯃꯌꯥꯝ ꯍꯣꯏ ꯑꯃ ꯆꯥꯇ꯭ꯔꯦꯠꯅꯤꯅ ꯍꯣꯏ ꯑꯅꯤ ꯉ ꯂꯧꯔꯦ
ꯄꯨ ꯆꯥꯔꯕ
ꯍꯥꯥ
ꯊ꯭ꯔꯤ ꯐꯨꯗꯠꯇꯣ ꯆꯥꯔꯕꯕ
ꯥꯗ꯭ꯔꯦ ꯑꯩ ꯆꯥꯅꯤꯡꯗꯦ ꯑꯩꯛꯇꯣꯃꯁ ꯈ ꯍꯅꯗꯦ ꯑꯩ
ꯑꯩ ꯑꯩ ꯑꯝꯇꯪꯗꯤ ꯇ꯭ꯔꯥꯏ ꯇꯧꯅꯤꯡꯉꯦ ꯍꯥꯏꯕ
ꯑꯩ ꯃꯅꯦ ꯆꯦ ꯆ
ꯍꯣꯏꯅ ꯍꯧꯖꯤꯛ ꯐꯦꯁꯕꯨꯛꯇ ꯃꯆꯥ ꯍꯣꯏ ꯊꯥꯒꯠꯂꯛꯄꯗꯣ
ꯑ
ꯑꯩꯅ ꯀꯔꯝꯕ ꯃꯤꯅꯣ ꯈꯪꯗꯦ ꯅꯣꯏꯅ ꯃꯔꯣꯜ ꯑꯃ ꯅꯨꯄꯤ ꯃꯥꯟ ꯆꯀꯗꯣꯦ ꯅꯨꯄꯥ ꯃꯜ ꯆꯈꯤꯗ꯭ꯔꯦꯒ ꯍꯥꯏꯔꯛꯇꯧ ꯃꯥꯟꯕꯗꯣ ꯍꯥꯏꯕꯗꯤ ꯑꯩꯗꯨꯗꯤ ꯑꯅꯧꯕ ꯇꯦꯁ ꯑꯣꯏꯅ ꯐ꯭ꯂꯦꯚꯔ ꯑꯣꯏꯅ ꯑꯣꯏꯅꯤꯡꯉꯦꯕ ꯄꯣꯠꯁꯤ ꯑꯗꯨꯒꯅꯦ ꯅꯣꯏꯒꯤ ꯑꯃ ꯀꯔꯤꯑꯕ ꯁꯤꯒꯤ ꯀꯣꯡꯕꯏꯇ ꯂꯩꯕꯤꯖꯣ ꯀꯔꯤ ꯃꯤꯖꯖꯗ ꯑꯖꯤ ꯄꯔꯅꯗ ꯃꯤꯃꯤ ꯔꯗ ꯑꯗꯨꯅꯤ ꯑꯥ ꯑꯗꯨꯒꯤ ꯅꯪ ꯆꯪꯉꯨꯔꯕ ꯑꯗꯨꯗ ꯑꯗꯨꯗ ꯄꯤꯕꯤ ꯕꯥꯕ ꯇ ꯆꯥꯏ ꯀꯁꯅ ꯍꯥꯎ
ꯀꯩꯅ ꯀꯔꯤ ꯏꯔꯝꯕꯥꯝꯅꯦ ꯌꯥꯝ ꯍꯥꯎꯕ ꯑꯃ ꯑꯩꯈꯣꯏ ꯑꯁꯤꯒꯤ ꯑꯩꯈꯣꯏꯒꯤ ꯕꯤꯚꯤꯁꯥꯜ ꯂꯩꯕꯕꯁꯤꯦꯅ ꯃꯥ ꯄꯤ ꯍꯥꯎꯗ
ꯑꯗꯨꯣ ꯊꯣꯡꯁꯦ ꯄꯥꯛꯅ ꯍꯥꯡꯒꯟꯗꯕꯅꯦꯕ ꯑꯃꯨꯛ ꯑꯃꯨꯛ ꯍꯥꯡꯕꯅꯦ
ꯀꯩꯃꯤꯡ ꯀꯧꯒꯦ
ꯃꯣꯏꯗꯤ ꯀꯥꯎꯈ꯭ꯔꯦ ꯑꯗꯣ ꯋꯥꯅ ꯌꯥꯝ
ꯑꯥꯎ ꯑꯧ ꯑꯗꯨ ꯑꯗꯨ ꯑꯗꯨ ꯄꯚꯥꯏꯔꯦꯜ ꯆꯠꯂꯦꯕ ꯈꯪꯕ꯭ꯔꯥ ꯑꯩꯅ ꯏꯟꯁꯇꯥꯒ꯭ꯔꯥꯝ ꯎꯈ꯭ꯔꯦꯕ ꯆꯥꯕꯒꯤ ꯄꯣꯛ ꯂꯤꯞꯁꯀ ꯇꯧꯔꯒ ꯊꯥꯒꯠꯂꯛꯄ ꯋꯥꯅ ꯑꯃꯔꯨ ꯍꯥꯏꯗꯤ ꯃꯅꯨꯡꯗ ꯇꯧꯔ ꯊꯥꯒꯠꯂꯛꯄꯗꯨꯣ ꯅꯠꯇ꯭ꯔꯣ
ꯑꯥ ꯑꯥ ꯉꯇꯥꯖꯤꯂꯁꯨ ꯃꯥꯏꯇ ꯌꯥꯝ ꯍꯥꯎꯦ
ꯑ ꯑꯗꯨ ꯄꯤꯁꯥꯜ ꯀꯥꯏꯗꯅꯣ
ꯕꯤꯚꯤꯁꯥꯜꯒꯤ ꯕꯤꯜꯗꯤꯡꯒꯤ ꯍꯦꯛ ꯊꯪꯅꯔꯦ ꯅꯥ ꯁꯥꯥꯟꯅꯕ ꯂꯩꯕꯨ
ꯔꯝꯅ ꯍꯥꯏ
ꯀꯔꯣꯝ ꯁꯥꯏꯠ ꯀꯩꯅꯣ ꯔꯣꯡ ꯁꯥꯏꯗꯠꯇ ꯃꯥꯒꯤꯅꯦ ꯀꯔꯤ ꯍꯥꯏꯒꯅꯤ ꯁꯥꯏꯠꯇ
ꯑꯩꯅ ꯍꯥꯏꯕꯗꯤꯅꯦ ꯀꯩꯅꯣꯔꯕ ꯚꯤꯁꯥꯜꯒꯤ ꯑꯣꯄꯣꯖꯤꯠ ꯅꯠꯇꯕ
ꯑꯣꯄꯣꯖꯤꯠ ꯅꯠꯇꯦ ꯅꯞꯁꯟꯅꯔꯦꯃꯤ ꯍꯣꯇꯦꯜꯒ ꯂꯩꯕꯗꯣ ꯑꯗꯨꯒ ꯑꯗꯨꯝ ꯊꯪꯅꯕꯅꯤ
ꯏꯁꯥꯒꯤ ꯕꯤꯜꯗꯤꯡꯗꯔ ꯑꯄꯨꯟꯕꯗꯨꯔꯕ
ꯑꯄꯨꯟꯕ ꯅꯠꯇꯦ ꯅꯞꯁꯤꯅꯕꯒꯤ ꯋꯥꯂꯦ ꯊꯪꯅꯕꯒꯤ ꯋꯥꯅꯦ ꯑꯄꯨꯟꯕ
ꯑꯗꯨꯗꯣ ꯑꯩ ꯎꯈ꯭ꯔꯦꯕ ꯈꯪꯕ꯭ꯔꯕ ꯄꯣꯛ ꯀꯩꯅꯣꯒ ꯊꯥꯒꯠꯂꯛꯦ ꯄꯣꯛ ꯔꯦꯞꯀ ꯊꯥꯠꯂꯦ ꯆꯥꯅꯤꯡꯉꯦ ꯍꯥꯏꯕ
ꯎꯝ ꯍꯥꯎꯕꯅꯦ
ꯑ ꯍꯧꯖꯤꯛ ꯑꯗꯨꯕꯨꯕꯥꯞꯇꯣ ꯃꯣꯏꯅ ꯑꯩ ꯑꯩꯅ ꯐꯥꯔꯁ ꯇꯥꯏꯝ ꯆꯥꯕꯅꯦꯕ ꯀꯣ ꯃꯩꯆꯨꯗꯣ ꯆꯥꯏꯔꯤꯗꯨꯗꯤ ꯑꯗꯣ ꯍꯣꯏ ꯀꯩꯅꯣ ꯍꯥꯞꯄ ꯀꯟꯅꯦ ꯃꯁꯔꯨꯝꯒꯗꯤ ꯑꯝ ꯌꯥꯎꯔꯛꯇ꯭ꯔꯦꯗ ꯆꯤꯛꯀꯟꯅꯦ ꯑꯗꯒꯤ ꯀꯩꯅꯣ
ꯒꯖꯔ ꯀꯩ ꯀ ꯌꯦꯔꯨꯝ ꯀꯩ ꯀꯥ
ꯅꯠꯇ꯭ꯔꯥ ꯑꯗꯨꯗꯣ ꯃꯣꯏꯗꯣ ꯇꯣꯉꯥꯟꯅ ꯁꯣꯁꯀꯨꯝꯕ ꯍꯥꯞꯄꯛꯇꯕ꯭ꯔꯥ ꯃꯥꯜꯂ ꯁꯣꯁ ꯍꯥꯞꯅꯕ꯭ꯔꯥ ꯍꯥꯞꯅꯗꯕ꯭ꯔꯥ
ꯍꯥꯞꯄꯅꯦ ꯇꯣꯉꯥꯟꯅ ꯇꯣꯉꯥꯟꯅꯁꯨ ꯍꯥꯞꯄꯛꯄꯅꯦ
ꯑꯥ ꯁꯣꯠꯁꯨ ꯍꯥꯞꯄꯥ ꯆꯥꯔꯗꯤ ꯈꯔ ꯍꯥꯎꯗꯧꯅꯦ ꯍꯥꯏꯕ ꯃꯔꯣꯛ ꯈꯔ ꯁꯥꯔꯗꯤ ꯋꯥꯔꯤꯗꯨ ꯁꯣꯠ ꯑꯗꯨꯅ ꯆꯥꯔꯕꯅꯤꯅ ꯄꯨꯔꯥꯅꯦ ꯍꯥꯎꯇꯕꯗꯣ ꯈꯪꯕ꯭ꯔꯥ ꯍꯥꯎꯇꯦ ꯍꯥꯏꯕ ꯌꯥꯝꯅ ꯍꯥꯏꯗꯤ ꯄꯨꯛꯆꯝ ꯆꯝꯃꯦꯕ ꯆꯥꯛ ꯀꯩꯅꯣ ꯑꯗꯣ ꯕꯤꯝ ꯕꯥꯞ ꯍꯥꯏꯁꯦ ꯀꯥꯡꯍꯧꯒ ꯆꯥꯛꯒ ꯇꯣꯠꯁꯤꯟꯅꯔꯒ ꯆꯥꯕꯩ ꯃꯑꯣꯡ ꯅꯤꯗ
ꯑꯣ ꯑꯗꯨ
ꯍꯥꯏꯗꯤ ꯑꯩꯈꯣꯏꯅ ꯊꯥꯏꯅꯒ ꯊꯥꯏꯅ ꯐꯨꯜꯍꯥꯎꯁꯇ ꯆꯥꯈ꯭ꯔꯕꯅꯦꯕ ꯑꯗꯨꯒꯨꯝꯕ ꯃꯌꯥꯝꯁꯦ ꯐꯨꯜꯍꯥꯎꯁꯇ ꯊꯥꯏꯅ ꯑꯪ ꯌꯦꯡꯉꯛꯄ ꯌꯦꯡꯉꯛꯇꯕ ꯈꯪꯗꯦ ꯄꯨꯂꯞ ꯍꯩꯖꯜꯂꯒ ꯄꯨꯂꯞ ꯇꯣꯠꯈꯥꯏꯔꯒ ꯆꯥꯕꯗꯤ ꯍꯔꯣꯏꯅꯤꯗꯨꯅ ꯑꯩꯈꯣꯏꯗꯤ ꯑꯗꯨꯝ ꯆꯥꯔꯛꯑꯦ ꯍꯥꯏꯕ ꯍꯥꯏꯗꯤ ꯀꯥꯡꯒꯧꯒꯨꯝꯕ ꯍꯥꯞꯆꯤꯜꯂꯒ ꯆꯥꯛꯀ ꯇꯧꯔ ꯑꯣꯠꯈꯥꯏꯔ ꯆꯥꯕꯗꯣ ꯌꯥꯝ ꯍꯥꯎꯕꯅ ꯃꯣꯔꯣꯛ ꯃꯦꯠꯄꯒ ꯇꯧꯔ ꯆꯥꯕꯗꯣ
ꯎꯝ
ꯑꯗꯨꯒꯤ ꯃꯑꯣꯡꯅꯦꯕ ꯆꯥꯏꯗꯨ ꯅꯠꯇ꯭ꯔ
ꯑꯣ ꯃꯥꯅꯦ ꯑꯩꯈꯣꯏꯅ ꯑꯗꯣ ꯑꯩꯅ ꯐꯖꯅ ꯀꯥꯝꯃꯒ ꯐꯣꯡ ꯐꯣꯡ
ꯑꯗꯣ ꯑꯩꯗꯤꯅꯦ ꯍꯧꯖꯤꯛꯁꯦ ꯆꯧꯆꯧ ꯃꯣꯃꯣꯗꯒꯤ ꯀꯩꯅꯣꯅ ꯍꯦꯟꯅ ꯆꯥꯅꯤꯡꯉꯦꯕ ꯁꯤꯡꯖꯨꯁꯦ
ꯑꯝ
ꯆꯤꯟꯖꯥꯛꯄꯧ ꯆꯦꯟꯖ ꯇꯧꯁꯜꯂꯛꯑꯦ ꯏꯕꯦꯝ ꯁꯤꯡꯖꯨ
ꯁꯍꯤꯒꯤ
ꯑꯗꯒꯤ ꯃꯣꯔꯣꯛꯀ ꯁꯥꯇꯛ ꯊꯧꯔꯒꯅꯦ ꯍꯥꯏꯗꯤ ꯃꯣꯏꯒꯤ ꯑꯃ
ꯍꯥꯎꯕꯅꯤꯍꯦ
ꯍꯥꯎꯕꯅꯤꯗ
ꯃꯄꯥꯟ ꯀꯩꯅꯣ ꯇꯧꯈꯤꯕꯒꯤꯅꯦ
ꯃꯍꯥꯎ ꯃꯈꯜ ꯃꯈꯜꯅꯦ
ꯑꯩꯈꯣꯏ ꯅꯔꯁꯤꯡꯒꯤ ꯍꯥꯎꯋꯦ ꯍꯥꯏꯗꯣ ꯑꯗꯨꯁꯨ ꯅꯔꯁꯤꯡ ꯂꯐꯨꯅꯦꯕ ꯑꯗꯨ ꯍꯥꯎꯔꯒꯁꯨ ꯃꯍꯥꯎ ꯈꯔ ꯋꯥꯠꯂꯦꯕ ꯊꯣꯏꯗꯤꯡ ꯕꯦꯁꯣꯟꯒꯤ ꯊꯕꯛꯅꯗꯤ ꯍꯦꯟꯅ ꯍꯥꯎꯔꯤ ꯁꯤꯡꯁꯤꯅ
ꯑꯣ
ꯑꯁ ꯑꯩꯈꯣꯏꯗꯤ ꯅꯪ ꯀꯩꯅꯣꯒꯨꯝꯕ ꯆꯥꯏ ꯅꯠꯇ꯭ꯔꯣ ꯁꯟꯒꯨꯝ ꯑꯣꯀꯨꯝꯕ ꯆꯥꯏ ꯅꯠ ꯑꯅꯤꯃꯛ ꯂꯣꯏ ꯆꯥꯕ꯭ꯔꯥ ꯀꯩꯕ
ꯎꯝ ꯑ ꯀꯔꯤ ꯀꯔꯤ ꯀꯔꯤ ꯀꯔꯤ ꯑꯁ ꯁꯟꯗꯤ ꯆꯥꯗꯦ ꯑꯣꯛꯇꯤ ꯈꯔ ꯈꯔ ꯆꯥꯕ ꯍꯧꯔꯦ
ꯑꯁ ꯁꯟꯗꯤ ꯆꯥꯗ꯭ꯔꯤꯕ
ꯎꯝ
ꯀꯩꯀꯩꯅꯣ ꯆꯥꯗꯣꯏꯁꯤꯅ
ꯑꯩꯗꯣ ꯃꯇꯝ ꯈꯔ ꯑ ꯁꯥ ꯌꯦꯟ ꯌꯦꯟ ꯐꯥꯎꯕ ꯆꯥꯗꯕ ꯃꯇꯝ ꯑꯃ ꯌꯥꯎꯔꯤꯕ ꯑꯗꯨꯗꯒꯤ ꯑꯗꯨꯝ ꯍꯩꯅꯔꯛꯈꯤꯗꯔꯣꯕ
ꯑꯣ ꯑꯗ ꯑꯩꯗꯤ ꯈꯜꯂꯤ ꯃꯊꯪ ꯃꯇꯟꯗꯨꯕꯨ ꯃꯇꯟ ꯍꯃꯦꯡꯗꯣ ꯑꯩ ꯊꯥ ꯑꯩꯅ ꯑꯉꯥꯡꯑꯣꯏꯉꯩꯗ ꯆꯍꯤ ꯇꯔꯨꯛꯇꯦꯠ ꯁꯨꯔꯤꯀꯥꯟꯗꯨꯗꯤ ꯆꯥꯒ꯭ꯔꯦꯕꯀꯣ ꯅꯒꯥꯂꯦꯟꯗ ꯂꯩꯔꯤꯀꯥꯟ ꯗꯨꯗꯤ ꯃꯍꯥ ꯍꯥꯎ ꯅꯤꯡꯖꯥꯡ ꯉꯝꯗ꯭ꯔꯦꯕꯀꯣ
ꯑꯣ
ꯑꯣꯉꯥ ꯆꯥꯒꯤꯕꯅꯦꯕ ꯑꯗꯨꯝ ꯃꯊꯪꯗꯣ ꯃꯇꯟꯗꯗ ꯑꯝꯇ ꯇ꯭ꯔꯥꯏ ꯇꯧꯒꯦ ꯇꯧꯕꯅꯤ ꯑꯜ ꯍꯜꯌꯥꯠꯇꯔ ꯀꯩꯅꯣ ꯆꯠꯂꯒ ꯍꯥꯏꯕꯗꯤ ꯇ꯭ꯔꯥꯏ ꯇꯧꯅꯤꯡꯕꯗꯣ ꯇꯧꯅꯤꯡꯉꯦꯕ ꯑꯩ ꯃꯤ ꯃꯥꯑꯣꯡ ꯑꯃꯅꯤꯗ ꯆꯥꯗꯕꯁꯦ ꯑꯃ ꯊꯝꯃꯔꯣꯏꯒꯦ ꯇꯧꯕꯅꯦ ꯍꯦꯛꯇ ꯂꯩꯔꯝ ꯂꯩꯔꯝꯕ ꯁꯥ ꯉꯗ ꯆꯥꯔꯒꯦꯅ ꯈꯜꯂꯕꯅꯦꯕ ꯑꯗꯨꯗꯤ ꯅꯪ ꯁꯔꯦꯡꯒꯨꯝꯕ ꯆꯥꯔꯝꯃꯔꯣꯏ ꯄꯥꯛꯅ ꯍꯪꯒꯣꯏꯒꯟꯕ ꯃꯥꯜꯂꯤ
ꯁꯔꯦꯡ ꯆꯥꯗꯦ ꯑꯪ
ꯁꯔꯦꯡ ꯆꯥꯔꯝꯃꯔꯣꯏ ꯉꯥꯃꯨ ꯆꯥꯔꯝꯃꯔꯣꯏ ꯉꯀ꯭ꯔꯥ ꯉꯥꯆꯤꯛ ꯆꯥꯔꯝꯃꯔꯣꯏ ꯄꯣꯔꯣꯡ ꯆꯥꯔꯝꯃꯥꯔꯣꯏ
ꯎꯝ ꯑꯗꯣ ꯉꯥꯃꯨꯖꯦ ꯑꯩꯅꯦ ꯉꯥꯃꯨ ꯑꯣꯏꯅ ꯑꯃ ꯉꯥꯔꯧ ꯑꯣꯏꯅ ꯍꯥꯞ ꯆꯥꯕ ꯆꯥꯅꯤꯡꯗꯦ ꯑꯗꯣ ꯑꯩꯈꯣꯏꯃꯥꯅ ꯃꯀꯣꯛꯇꯨ ꯎꯍꯟꯗꯕꯤꯗ ꯑꯃ ꯉꯥꯃꯨ ꯁꯤꯡꯖꯨ ꯁꯨꯕꯥꯗꯣ
ꯑꯥ
ꯈꯪꯕ꯭ꯔ ꯑꯗꯨ ꯆꯦ ꯑꯗꯨꯗꯤ ꯆꯥꯏ ꯍꯥꯏ ꯍꯥꯏꯕ ꯑꯗꯨꯗꯤ ꯌꯥꯝ ꯍꯥꯎꯋꯦꯕ
ꯑꯉꯥꯡ ꯍꯪꯉꯤꯗꯦ ꯑꯩꯈꯣꯏꯗꯤ ꯑꯗꯨ ꯍꯧꯖꯤꯛꯇꯤꯅꯦ ꯍꯧꯖꯤꯛꯁꯪ ꯉꯃꯨꯁꯦ ꯌꯥꯝ ꯆꯥꯎꯔꯗꯤ ꯇꯜꯂꯦꯕ ꯆꯥꯕ ꯈꯛ ꯃꯔꯥꯡ ꯃꯥꯏ ꯃꯔꯥꯡ ꯃ ꯂꯥꯡꯉꯗꯣ ꯑꯗꯣ ꯑꯉꯥꯡꯑꯣꯏꯉꯩꯗ ꯑꯩꯈꯣꯏ ꯕꯥꯅ ꯄꯨꯈ꯭ꯔꯤꯗꯩꯒ ꯐꯥꯔꯒ ꯇꯥꯎꯔꯒ ꯇꯔ ꯄꯤꯖꯒꯤꯕꯗꯣ ꯃꯩꯇꯩ ꯉꯃꯨ ꯑꯁꯦꯡꯕꯗꯣ
ꯎꯝ
ꯈꯣꯏꯊꯨꯔ ꯐꯥꯕꯗꯣ ꯌꯥꯝ ꯍꯥꯎꯋꯦ ꯍꯥꯏꯕ ꯃꯇꯝꯗꯨꯖꯨ ꯈꯪꯕ꯭ꯔꯦ ꯌꯥꯝ ꯍꯥꯎꯒꯤꯕꯗꯨ ꯈꯪꯕ꯭ꯔꯦ ꯑꯗꯣ ꯍꯥꯎꯖꯤꯛ ꯃꯥꯅꯦ ꯏꯃꯥ ꯏꯄꯥꯅ ꯃꯇꯝꯗꯨꯗ ꯂꯩꯇ ꯂꯩꯇꯅ ꯊꯣꯡꯉ ꯄꯤꯖꯈꯤꯕꯗꯨ ꯃꯔꯛ ꯃꯔꯛꯇ ꯄꯤꯖꯕꯗ ꯌꯥꯝ ꯍꯥꯎꯋꯦꯕ ꯍꯧꯖꯤꯛꯇꯤ ꯅ ꯆꯥꯅꯤꯡꯗꯅꯤ ꯑ ꯉꯥꯃꯨ ꯁꯣꯛ ꯇꯥꯔꯛꯄ꯭ꯔꯥ ꯉꯥꯡꯔꯤꯉꯩꯗ ꯉꯥꯃꯨꯁ ꯖꯦ ꯉꯥ ꯍꯥꯏꯗꯤ ꯉꯥꯜꯂꯒ ꯉꯥꯟꯕ ꯍꯥꯏꯕꯗꯤ ꯆ ꯇꯦꯡꯀꯣꯠ ꯆꯀꯣꯅ ꯀꯨꯀꯔ ꯀꯥꯝꯃꯒ ꯑꯂꯨ ꯇꯧꯔꯒ ꯄꯨꯂꯞ ꯁꯣꯛ ꯑꯣꯏꯅ ꯆꯥꯕꯗꯣ ꯍꯋꯥꯏꯊꯔꯥꯛꯀ ꯁꯣꯛ ꯇꯧꯔꯒ ꯑꯗꯨ ꯍꯥꯎꯕꯅꯦ ꯍꯥꯏꯕꯗ ꯍꯧꯔꯛꯇꯤꯅꯦ ꯑ ꯀꯩꯗꯣꯏꯅꯣ ꯈꯪꯗꯦ ꯆꯥꯅꯤꯡꯗ꯭ꯔꯦ ꯍꯥꯏꯕꯗꯤ ꯑꯗꯩ ꯀꯩꯅꯣꯒꯁꯦ ꯍꯥꯎꯋꯦꯕ ꯑꯗꯨ ꯃꯇꯝ ꯃꯇꯝꯒꯤ ꯑꯍꯣꯡꯕꯅꯦ ꯍꯥꯏꯕ ꯁꯤꯗꯤ
ꯃꯥ
ꯁꯨꯝ ꯃꯇꯝꯒꯤ ꯑꯍꯣꯡꯕꯅꯤꯗꯅ ꯋꯥꯔꯤꯕ ꯒ꯭ꯌꯥꯟ ꯇꯥꯗꯦ ꯑꯗꯨꯒ ꯍꯩꯅ ꯍꯩꯅꯕ ꯀꯩꯅꯣ ꯇꯧꯒꯗꯕꯅꯤꯅ ꯆꯥꯕ ꯌꯥꯔꯤ ꯀꯩꯅꯣ ꯆꯥꯍꯧꯕꯅ ꯈ꯭ꯋꯥꯏ ꯕꯦꯁꯅꯤ ꯏꯕꯦꯝꯃ
ꯕꯦꯁꯅꯦ ꯑꯈꯣꯃꯥ ꯍꯧꯖꯤꯛ ꯑꯃ ꯌꯦꯟ ꯀꯩꯀꯥ ꯑꯈꯣꯃꯥꯅ ꯆꯥꯗꯕ ꯂꯩꯔꯝꯕꯣꯠꯇꯦꯕ ꯍꯥꯏꯗꯤ ꯁꯥ ꯉꯥꯁꯨ ꯂꯣꯏ ꯆꯥꯏꯌꯦꯕꯀꯣ ꯑꯗꯣ ꯃꯥ ꯍꯧꯖꯤꯛ ꯌꯦꯟꯖꯤꯚꯧ ꯆꯥꯗ꯭ꯔꯦ
ꯆꯍꯤ ꯀꯌꯥ ꯁꯨꯔꯒꯦ